ꯍꯜꯂꯣ ꯇꯥꯔꯕ꯭ꯔꯣ
ꯇꯥꯏꯌꯦꯦ
ꯑꯣ ꯅꯪ ꯀꯩꯗꯧꯔꯝꯃꯤꯅꯣ
ꯑꯩꯁꯦ ꯁꯨꯝ ꯁꯥꯏꯌꯦꯅ ꯃꯄꯥꯟꯗ ꯁꯨꯝ ꯂꯩꯔꯝꯕꯅꯦ
ꯊꯕꯛ ꯆꯤꯡꯗꯦꯕ ꯋꯥꯔꯤ ꯁꯥꯟꯅꯕ ꯌꯥꯗꯣꯏ ꯅꯠꯇ꯭ꯔꯣ ꯑꯩꯁꯦ ꯅꯪꯉꯣꯟꯗ ꯍꯥꯏꯗꯤ ꯀꯩꯅꯣꯝꯇ ꯍꯪꯒꯦꯅ ꯇꯧꯔꯛꯏꯅꯤ
ꯍꯪꯉꯣ ꯅꯪ ꯀꯩ ꯍꯪꯅꯤꯡꯉꯤꯅꯣ
ꯑꯩꯁꯦ ꯀꯩꯅꯣ ꯇꯧꯕ ꯐꯤꯒꯤ ꯃꯇꯥꯡꯗꯅꯦ ꯈꯪꯗꯦꯕ ꯍꯥꯏꯗꯤ ꯑꯩꯈꯣꯏꯗꯤ ꯐꯤꯒꯤꯗ ꯀꯔꯝꯕꯅ ꯐꯩ ꯀꯔꯤ ꯀꯌꯥꯃꯨꯛ ꯌꯥꯝ ꯇꯥꯡꯉꯤꯕ ꯀꯃꯥꯏꯅ ꯇꯧꯕꯅꯣ ꯍꯥꯏꯕꯁꯦ ꯑꯩꯈꯣꯏꯗꯤ ꯈꯪꯗꯦꯕ ꯑꯗꯨꯗꯨꯅ ꯅꯪꯉꯣꯟꯗ ꯍꯥꯏꯗꯤ ꯅꯣꯏ ꯃꯥꯗꯤ ꯐꯤꯗꯣ ꯌꯣꯜꯂꯤ ꯑꯗꯨꯅ ꯑꯗꯨꯗꯨꯅ ꯅꯪꯗꯤ ꯐꯤꯒꯤ ꯃꯇꯥꯡꯗ ꯑꯗꯨꯝ ꯅꯪ ꯈꯪꯉꯝꯅꯤꯗꯅ ꯑꯗꯨꯗꯨꯒꯤ ꯑꯩꯁꯦ ꯐꯤꯒꯤ ꯃꯇꯥꯡꯗ ꯅꯪꯉꯣꯟꯗ ꯍꯪꯒꯦꯗꯅ ꯐꯣꯟꯁꯦ ꯇꯧꯔꯛꯏꯅꯤ
ꯅꯪ ꯀꯥꯏ ꯆꯠꯇꯣ ꯂꯩꯒꯦ ꯍꯥꯏꯗꯤ ꯅꯪ ꯀꯔꯝꯕ ꯄꯥꯝꯃꯤꯅꯣ ꯐꯤ ꯍꯥꯏꯁꯦ ꯅꯪꯅ ꯄꯥꯝꯃꯤ ꯃꯇꯨꯡ ꯏꯟꯅ ꯑꯗꯨꯝ ꯍꯥꯏꯔꯛꯀꯦ ꯅꯪ ꯀꯔꯝꯕ ꯃꯑꯣꯡ ꯄꯥꯝꯃꯤꯅꯣ
ꯑꯩꯅ ꯄꯥꯝꯖꯕ ꯐꯤ ꯃꯑꯣꯡꯁꯦ ꯍꯥꯏꯗꯤ ꯄꯥꯛꯅ ꯀꯩꯅꯣ ꯇꯧꯗꯕ ꯗꯤꯖꯥꯏꯟ ꯍꯥꯏꯗꯤꯅꯦ ꯌꯥꯝ ꯀꯥ ꯍꯦꯟꯅ ꯆꯝꯕꯁꯨ ꯅꯠꯇꯕꯤꯗ ꯍꯥꯏꯗꯤ ꯈꯤꯇꯪ ꯗꯤꯖꯥꯏꯟ ꯈꯤꯇꯪ ꯌꯥꯎꯕ ꯄꯣꯠꯇꯣ ꯑꯗꯨꯗ ꯑꯃꯁꯨ ꯄꯥꯝꯃꯦꯕ ꯍꯥꯏꯗꯤ ꯑꯩꯁꯦ ꯍꯧꯖꯤꯛꯁꯦ ꯌꯨꯝꯗ ꯂꯩꯕ ꯅꯠꯇꯕꯅꯤꯅ ꯃꯄꯥꯟꯗ ꯂꯩꯕꯅꯤꯅ ꯍꯥꯏꯗꯤ ꯌꯥꯝ ꯀꯥ ꯍꯦꯟꯅ ꯇꯥꯡꯕ ꯄꯣꯠꯇꯨꯁꯨ ꯑꯩꯅ ꯄꯥꯝꯗꯦꯕ ꯍꯥꯏꯗꯤ ꯌꯥꯝ ꯀꯥ ꯍꯦꯟꯅ ꯇꯥꯡꯕ ꯄꯣꯠꯇꯣ ꯑꯩ ꯁꯤꯗ ꯄꯨꯔꯒ ꯀꯩꯗꯧꯅꯤ ꯃꯥꯡꯉꯗꯤ ꯍꯥꯏꯗꯤ ꯁꯦꯒꯥꯏꯕꯕꯨ ꯑꯣꯏꯔꯣ ꯑꯗꯩꯗꯤ ꯆꯨꯈꯤꯕꯕꯨ ꯑꯣꯏꯔꯣ ꯁꯨꯝ ꯅꯨꯡꯉꯥꯏꯇꯦꯗꯅ ꯑꯗꯨꯗꯨꯅ ꯑꯗꯨꯒꯤ ꯄꯣꯠꯇꯨꯗ ꯑꯃꯁꯨ ꯇꯨ ꯄꯥꯝꯃꯦ
ꯍꯣꯏ ꯑꯗꯨꯗꯤ ꯌꯦꯡꯁꯦ ꯍꯥꯏꯗꯤ ꯑꯩꯈꯣꯏ ꯏ ꯃꯥꯅꯁꯨ ꯑꯩ ꯍꯪꯉ ꯈꯣꯠꯂ ꯀꯔꯝ ꯀꯔꯝꯕ ꯍꯧꯖꯤꯛꯁꯦ ꯀꯔꯝꯕꯅ ꯆꯠꯅꯔꯤ ꯈꯣꯠꯂꯤ ꯑꯗꯣ ꯑꯩ ꯍꯪꯉꯦ ꯍꯥꯏꯗꯤ ꯃꯄꯥ ꯂꯩꯗꯣꯏꯅꯤꯅ ꯍꯥꯏꯗꯤ ꯌꯥꯝ ꯑꯇꯥꯡꯕꯗꯨꯗꯤ ꯍꯌꯦꯡ ꯈꯔ ꯂꯩꯔꯒ ꯑꯃꯨꯛ ꯍꯥꯏꯗꯤ ꯃꯇꯝ ꯃꯇꯝꯁꯦ ꯑꯅꯧ ꯑꯅꯧꯕ ꯑꯗꯨꯝ ꯁꯤꯜꯂꯛꯄꯅꯤꯅ ꯑꯇꯥꯡꯕ ꯂꯧꯁꯤꯜꯂꯔꯕ ꯄꯥꯝꯃꯏꯗꯅ ꯍꯥꯏꯗꯤ ꯑꯩꯈꯣꯏꯅ ꯍꯌꯦꯡꯐꯥꯎ ꯏꯪꯅꯤꯡꯗꯣꯁꯨ ꯅꯠꯇꯦ ꯑꯗꯨꯅ ꯅꯪꯅ ꯍꯥꯏꯗꯤ ꯃꯃꯟꯗꯣ ꯀꯌꯥꯃꯨꯛꯀꯤ ꯆꯥꯡꯅ ꯄꯥꯝꯃꯤꯅꯣ ꯑꯗꯒꯤ ꯂꯩ ꯌꯦ ꯁꯥꯠꯄꯕꯨ ꯑꯣꯏꯔꯣ ꯑꯗꯒꯤ ꯍꯥꯏꯗꯤ ꯀꯔꯝꯕ ꯄꯥꯝꯃꯤꯅꯣꯗꯣ ꯅꯪ ꯑꯗꯨꯝ ꯐꯣꯇꯣꯗ ꯀꯩꯗ ꯌꯦꯡꯉ ꯑꯣꯏꯔꯁꯨ ꯊꯥꯔꯛꯑꯣ ꯍꯥꯏꯗꯤ ꯅꯪꯅ ꯄꯥꯝꯕ ꯗꯤꯖꯥꯏꯟ ꯑꯗꯣ ꯑꯗꯨꯝ ꯍꯥꯏꯔꯒ ꯁꯤꯡꯉꯒ ꯁꯥꯅꯕ ꯌꯥꯏꯗꯅ ꯍꯥꯏꯗꯤ ꯃꯇꯝꯗꯣ ꯋꯥꯠꯂꯤꯀꯥꯟꯗ ꯍꯥꯏꯅ ꯇꯥꯔꯗꯤ ꯑꯄꯥꯝ ꯄꯥꯝꯕꯗꯣ ꯌꯦꯡꯅꯕ ꯌꯥꯏ ꯑꯗꯨꯅ ꯅꯪ ꯑꯗꯨꯝ ꯍꯥꯏꯗꯤ ꯅꯪꯅ ꯄꯥꯝꯕ ꯈꯣꯠꯄꯗꯣ ꯌꯦꯡꯉꯣ ꯑꯗꯨꯒ ꯍꯥꯏꯗꯤ ꯅꯪ ꯄꯥꯝꯖꯕꯤ ꯁꯤ ꯂꯩ ꯍꯥꯏꯕ ꯗꯥꯏꯔꯦꯛꯇꯣ ꯊꯥꯔꯛꯑꯣ ꯅꯠꯇ꯭ꯔꯒꯅꯅꯦ ꯑꯗꯨꯝ ꯍꯥꯏꯗꯤ ꯀꯔꯝ ꯀꯔꯝꯕ ꯂꯩ ꯈꯣꯠꯂꯤ ꯑꯗꯨ ꯊꯥꯅꯔꯒ ꯌꯦꯡꯅꯥꯁꯦ
ꯑꯩꯅꯅꯦ ꯁꯨꯝ ꯍꯥꯏꯗꯤ ꯌꯦꯡꯕ ꯈꯣꯠꯄꯗ ꯃꯤꯅ ꯊꯥꯒꯠꯂꯛꯄꯕꯨ ꯑꯣꯏꯔꯣ ꯑꯃꯕꯨ ꯑꯣꯏꯔꯣ ꯑꯩꯅ ꯁꯨꯝ ꯌꯦꯡꯕ ꯈꯣꯠꯄꯗꯒꯤꯗꯤꯅꯦ ꯐꯖꯕ ꯐꯖꯕꯒꯤꯗꯤ ꯃꯌꯥꯝ ꯎꯏꯑꯕ ꯑꯗꯨ ꯑꯣꯏꯔꯁꯨ ꯍꯥꯏꯗꯤ ꯑꯩꯁꯦ ꯃꯤꯅ ꯊꯥꯒꯠꯂꯛꯏ ꯄꯣꯠꯁꯤꯡꯗꯣ ꯌꯥꯝꯃꯟꯗꯅ ꯑꯩꯁꯦ ꯈꯟꯐꯝꯃ ꯑꯃ ꯈꯪꯗ꯭ꯔꯦꯕ ꯑꯗꯨꯗꯨꯅ ꯍꯥꯏꯗꯤ ꯑꯇꯥꯡꯕ ꯄꯣꯠꯁꯦ ꯍꯥꯏꯗꯤ ꯊꯥꯒꯠꯂꯛꯏ ꯄꯣꯠꯁꯦ ꯇꯥꯡꯉꯤꯕ꯭ꯔꯥ ꯅꯠꯇ꯭ꯔꯒ ꯍꯣꯡꯉꯤꯕ꯭ꯔꯥ ꯐꯤꯒꯤ ꯃꯇꯥꯡꯁꯤꯗ ꯑꯩꯁꯦ ꯀꯔꯤꯝ ꯍꯥꯏꯗꯤ ꯋꯥꯈꯜꯁꯦ ꯀꯔꯤꯝ ꯈꯪꯗ꯭ꯔꯦꯕ ꯈꯪꯗꯦ ꯍꯥꯏꯕꯗꯤ ꯐꯤꯁꯦ ꯈ ꯇꯥꯡꯕ ꯃꯥꯜꯂꯒ ꯍꯣꯡꯕ ꯃꯥꯜꯂꯒꯁꯨ ꯍꯦꯛꯇ ꯇꯥꯡꯉꯝꯃꯤ ꯑꯗꯩꯗꯤ ꯈꯤꯇꯪ ꯍꯦꯛ ꯀꯩꯅꯣ ꯍꯣꯡꯕ ꯃꯥꯜꯂꯁꯨ ꯍꯗ ꯇꯥꯡꯉꯝꯃꯤꯗꯅ ꯁꯨꯒꯨꯝꯕꯩ ꯃꯇꯥꯡꯁꯤꯗꯗꯤ ꯀꯔꯤꯝ ꯑꯩꯁꯦ ꯀꯔꯤꯝ ꯍꯦꯛ ꯈꯪꯗ꯭ꯔꯦ ꯑꯗꯩꯗꯤ ꯍꯥꯏꯗꯤ ꯐꯤꯁꯦ ꯑꯃ ꯆꯨꯈ꯭ꯔꯁꯨ ꯀꯣꯛꯇꯕ ꯈꯣꯠꯄ ꯑꯗꯨꯃꯥꯏꯅꯒꯁꯨ ꯂꯩꯕ꯭ꯔꯕ
ꯂꯩꯌꯦ ꯍꯥꯏꯗꯤ ꯁꯨꯕ ꯆꯥꯝꯕ ꯌꯥꯕ ꯍꯥꯏꯗꯤ ꯑꯩꯈꯣꯏꯅ ꯁꯨꯖꯔꯁꯨ ꯌꯥꯕ ꯑꯗꯒꯤ ꯃꯤꯗ ꯆꯣꯜꯂꯁꯨ ꯌꯥꯕ ꯑꯗꯨꯃꯥꯏꯅ ꯂꯩ ꯑꯗꯣ ꯍꯧꯖꯤꯛꯀꯥꯟ ꯂꯨꯍꯣꯡꯕ ꯆꯠꯄꯗ ꯏꯟꯅꯔꯤ ꯈꯣꯠꯂꯤꯈꯩꯁꯤꯗꯤ ꯑꯩꯈꯣꯏꯅ ꯑꯌꯥꯝꯕ ꯁꯨꯗ꯭ꯔꯦ ꯁꯨꯗ꯭ꯔꯦꯗ ꯍꯥꯏꯗꯤ ꯁꯨꯕ ꯁꯨꯅꯕ ꯃꯤ ꯇꯣꯉꯥꯟꯅ ꯍꯧꯖꯤꯛꯇꯤ ꯂꯣꯏ ꯂꯩꯔꯦꯗ ꯃꯣꯏꯅ ꯁꯨꯕꯅ ꯐꯖꯩꯌꯦꯅ ꯂꯣꯏ ꯑꯗꯨꯃꯥꯏꯅ ꯁꯨꯅꯩꯌꯦ ꯑꯗꯨꯒ ꯍꯥꯏꯁ ꯗꯤꯖꯥꯏꯟꯗꯤ ꯇꯣꯉꯥꯟ ꯇꯣꯉꯥꯟꯕ꯭ꯔꯥ ꯍꯥꯏꯗꯤ ꯃꯃꯜꯒꯤ ꯃꯇꯨꯡ ꯏꯟꯅ ꯑꯗꯨꯝ ꯗꯤꯖꯥꯏꯟꯁꯤꯁ ꯂꯥꯛꯑꯦꯕ ꯍꯥꯏꯗꯤ ꯃꯄꯥꯟꯗ ꯂꯩ ꯁꯥꯠꯄꯕꯨ ꯑꯣꯏꯔꯣ ꯃꯌꯥꯏꯗ ꯁꯥꯠꯄꯕꯨ ꯑꯣꯏꯔꯣ ꯄꯨꯂꯞ ꯁꯥꯠꯄꯕꯨ ꯑꯣꯏꯔꯣ ꯍꯥꯏꯗꯤ ꯃꯤ ꯃꯤꯒꯤ ꯑꯄꯥꯝ ꯑꯄꯥꯝꯕꯅ ꯍꯥꯏꯗꯤ ꯇꯝꯅ ꯏꯅꯤꯡꯕ ꯃꯤꯁꯨ ꯌꯥꯎꯋꯤ ꯑꯗꯒꯤ ꯍꯥꯏꯗꯤ ꯈꯔ ꯃꯌꯥꯝ ꯍꯥꯏꯗꯤ ꯀꯦꯕ ꯈꯣꯠꯄ ꯃꯤ ꯄꯥꯝꯕꯅꯗꯤ ꯍꯥꯏꯗꯤ ꯆꯝꯅ ꯏꯪꯕꯗꯨꯁꯨ ꯄꯥꯝꯗꯦꯗꯅ ꯑꯗꯣ ꯑꯩꯈꯣꯏꯅꯗꯤ ꯍꯥꯏꯗꯤ ꯆꯝ ꯆꯞꯅ ꯏꯪꯕꯗꯨꯅꯗꯤ ꯂꯥꯁꯇꯤꯡꯗꯤ ꯑꯣꯏꯅꯅꯤ ꯍꯥꯏꯗꯤ ꯃꯌꯥꯝ ꯌꯥꯎꯁꯤꯟꯕ ꯈꯣꯠꯄ ꯃꯆꯨ ꯌꯥꯛꯄ ꯈꯣꯠꯄꯁꯤꯗꯤ ꯈꯔꯗꯤ ꯍꯦꯛꯇ ꯏꯅꯤꯡꯉꯛꯇꯦꯗꯅ ꯈꯤꯇꯪ ꯆꯝꯕ ꯑꯣꯏꯇꯥꯔꯗꯤ ꯑꯩꯈꯣꯏꯅ ꯍꯌꯦꯡ ꯍꯥꯏꯗꯤ ꯑꯅꯧꯕ ꯃꯆꯨ ꯑꯃ ꯁꯪꯅꯤꯡꯉꯁꯨ ꯑꯗꯨꯝ ꯑꯩꯈꯣꯏꯅ ꯍꯦꯛꯇ ꯇꯧ ꯌꯥꯏꯗꯅ ꯑꯗꯨꯅꯅꯦ ꯍꯥꯏꯗꯤ ꯅꯪ ꯉꯁꯤꯒꯤ ꯆꯥꯡ ꯆꯠꯇ ꯄꯥꯝꯃꯦ ꯈꯣꯠꯂꯦꯗꯣ ꯌꯦꯡꯉꯦꯗꯅ ꯑꯗꯨꯒ ꯃꯄꯥꯟ ꯍꯛ ꯄꯥꯕꯨ ꯑꯣꯏꯔꯣ ꯑꯗꯒꯤ ꯍꯛꯇꯕ ꯆꯨꯝꯅ ꯆꯨꯝꯅꯒꯤ ꯍꯥꯏꯗꯤ ꯂꯥꯏꯟ ꯑꯃꯒꯨꯝꯕꯅ ꯆꯤꯡꯕꯁꯨ ꯂꯩꯗꯅ ꯑꯗꯨꯃꯥꯏꯅ ꯇꯧꯕꯗꯨ ꯌꯦꯡꯉ ꯅꯪꯒꯤ ꯑꯗꯨꯝ ꯄꯛꯅꯅꯤꯗ ꯍꯥꯏꯗꯤ ꯑꯆꯝꯕ ꯑꯣꯏꯇꯥꯔꯁꯨ ꯑꯏꯤꯡꯕ ꯑꯃ ꯍꯦꯛꯇꯪ ꯑꯗꯨꯝ ꯂꯨꯅ ꯅꯅꯥꯅ ꯃꯄꯥꯟꯗ ꯏꯪꯗꯣꯏꯅꯤꯅ ꯑꯩꯈꯣꯏ ꯃꯄꯥꯟꯗ ꯏꯪꯗꯣꯏꯅꯤꯅ ꯃꯌꯥꯝ ꯇꯥꯡꯕꯗꯨ ꯄꯨꯔꯣ ꯀꯩꯗꯧꯅꯤ ꯍꯥꯏꯗꯤ ꯃꯌꯥꯡ ꯃꯆꯥꯅ ꯑꯃꯥꯃꯨꯛ ꯍꯥꯏꯗꯤ ꯃꯣꯏꯗꯤ ꯄꯥꯝꯃꯦ ꯈꯣꯠꯂꯦꯅ ꯇꯧꯔꯒ ꯃꯣꯏꯅ ꯏꯪꯒꯦ ꯈꯣꯠꯀꯦꯅ ꯋꯥꯏꯔꯒ ꯈꯣꯠꯂꯒ ꯆꯨꯗꯣꯏ ꯁꯣꯔꯨ ꯑꯗꯨꯝ ꯆꯨꯝꯅꯒꯤ ꯍꯌꯦꯡꯐꯥꯎꯁꯨ ꯏꯪꯕ ꯌꯥꯕ ꯑꯗꯨꯃꯥꯏꯅ ꯇꯧꯕ ꯑꯣꯏꯅ ꯌꯦꯡꯁꯦ ꯍꯥꯏꯗꯤ ꯑꯩꯈꯣꯏꯃꯉꯣꯏꯗꯁꯨ ꯈꯪꯉꯛꯀꯦ ꯅꯪꯉꯣꯟꯗ ꯆꯥꯟꯅꯗꯧꯕ ꯈꯣꯠꯅꯗꯧꯕ ꯅꯪꯒꯤ ꯍꯥꯟꯅꯅ ꯀꯔꯤ ꯂꯩꯔꯤꯕꯅꯣ ꯈꯣꯠꯂꯤꯕꯅꯣ ꯍꯥꯟꯅ ꯂꯩꯇꯕ ꯃꯆꯨ ꯑꯅꯧꯕ ꯑꯃ ꯏꯟꯕꯅ ꯐꯩꯗꯅ ꯍꯥꯏꯗꯤ ꯆꯞ ꯃꯥꯟꯅꯕ ꯏꯟꯗꯣꯏꯁꯔ ꯑꯗꯨꯃꯥꯏꯅ ꯌꯦꯡꯁꯦ
ꯍꯣꯏ ꯍꯣꯏ ꯑꯗꯨꯅꯦ ꯑꯩꯁꯦ ꯍꯥꯏꯗꯤ ꯃꯄꯥꯟꯗ ꯂꯩꯕꯅꯤꯅ ꯃꯣꯏ ꯃꯄꯥꯟꯒꯤ ꯃꯤꯁꯤꯡꯗꯤ ꯑꯩꯈꯣꯏꯒꯤ ꯗ꯭ꯔꯦꯁꯁꯤꯡꯁꯦ ꯁꯦ ꯃꯣꯏꯅꯗꯤ ꯈꯪꯕ ꯅꯠꯇꯦꯗꯅ ꯑꯩꯈꯣꯏ ꯐꯤꯖꯣꯜꯁꯤꯡꯁꯦ ꯃꯣꯏꯒꯗꯤ ꯑꯗꯨꯛꯀꯤ ꯃꯇꯤꯛ ꯈꯦꯠꯅꯔꯦꯗꯅ ꯈꯦꯠꯅꯕꯅꯤꯅ ꯃꯣꯏꯅꯗꯤ ꯍꯥꯏꯗꯤ ꯑꯩꯈꯣꯏꯅ ꯅꯣꯡ ꯐꯥ ꯑꯗꯨꯒꯦꯊꯣꯔꯛꯑꯒ ꯊꯣꯛꯛ ꯌꯥꯝ ꯊꯤꯅ ꯄꯥꯝꯖꯩꯌꯦꯕ ꯄꯥꯝꯖꯕꯅꯤꯅ ꯑꯩꯉꯣꯟꯗ ꯑꯗꯨꯝ ꯍꯪꯉꯦꯕ ꯍꯥꯏꯗꯤ ꯅꯣꯏꯒꯤ ꯁꯤꯒꯤ ꯐꯤꯁꯤꯅ ꯀꯌꯥ ꯄꯤꯔꯤꯅꯣ ꯁꯤꯅ ꯀꯃꯥꯏꯅ ꯇꯧꯔꯤꯅꯣ ꯈꯣꯠꯂꯤꯅꯣ ꯃꯣꯏ ꯑꯃꯝꯇ ꯋꯥꯏꯖꯒꯦ ꯑꯃꯝꯇ ꯁꯦꯠꯆꯒꯦꯅ ꯃꯣꯏꯁꯦ ꯌꯥꯝ ꯇꯣꯏꯅ ꯑꯩꯉꯣꯟꯗ ꯍꯥꯏꯌꯦꯕ ꯍꯥꯏꯗꯤ ꯀꯣꯂꯦꯖꯀꯤ ꯀꯩꯒꯤ ꯀꯩꯒꯤ ꯍꯥꯏꯗꯤ ꯑꯆꯧꯕ ꯊꯧꯔꯝ ꯑꯃ ꯊꯣꯛꯂꯛꯄ ꯈꯨꯗꯤꯡꯒꯤ ꯑꯩꯉꯣꯟꯗ ꯑꯗꯨꯝ ꯃꯣꯏꯁꯦ ꯋꯥꯏꯒꯦꯗ ꯍꯥꯏꯕ ꯑꯗꯨꯗ ꯑꯩꯅ ꯁꯨꯝ ꯍꯥꯏ ꯍꯥꯏꯗꯤ ꯑꯇꯥꯡꯕ ꯀꯨꯟꯕ ꯄꯣꯠꯁꯤꯗꯤ ꯍꯥꯏꯗꯤ ꯄꯤꯅꯤꯡꯗꯦꯗꯅ ꯃꯣꯏꯗꯗꯤ ꯍꯥꯏꯗꯤ ꯑꯩꯈꯣꯏꯒ ꯑꯗꯨꯝ ꯆꯥꯛꯆꯥ ꯏꯊꯛꯄꯨ ꯑꯣꯏꯔꯣ ꯐꯤꯖꯦꯠ ꯆꯥꯛꯆꯥꯕꯨ ꯑꯣꯏꯔꯣ ꯃꯥꯟꯅꯕꯗ ꯗ ꯄꯤꯕ ꯑꯣꯏꯗꯤ ꯑꯃꯔꯣꯝꯗ ꯑꯩꯁꯦ ꯋꯥꯈꯜꯁꯦ ꯆꯥꯎꯊꯣꯛꯀꯗꯕ ꯑꯗꯣ ꯃꯣꯏꯗ ꯄꯤꯕꯁꯤꯗꯤ ꯍꯥꯏꯗꯤ ꯃꯣꯏꯗꯤ ꯗ꯭ꯔꯦꯁꯇꯨ ꯁꯦꯠꯄ ꯐꯤꯔꯣꯜꯁꯤꯡꯗꯣ ꯁꯦꯠꯄꯗ ꯍꯩꯕꯁꯨ ꯅꯠꯇꯦ ꯑꯗꯩꯗꯤ ꯁꯤꯒꯤ ꯐꯤꯔꯣꯜꯁꯤꯗꯤ ꯁꯨꯕ ꯌꯥꯕ ꯅꯠꯇꯦ ꯑꯗꯩꯗꯤ ꯈꯨ ꯈꯨꯠꯁꯦꯛ ꯀꯩꯀꯩꯗꯣ ꯃꯣꯏꯅ ꯈꯪꯕ ꯅꯠꯇꯦꯗꯅ ꯑꯗꯨꯗꯨꯅ ꯈꯤꯇꯪ ꯇꯧꯕꯗ ꯁꯦꯒꯥꯏꯈꯤꯗꯣꯏꯅꯤꯗꯅ ꯑꯗꯨꯒꯤꯁꯨ ꯑꯩꯅ ꯈꯤꯇꯪ ꯍꯥꯏꯗꯤ ꯐꯖ ꯍꯥꯏꯗꯤ ꯍꯣꯡꯕꯁꯨ ꯌꯥꯝꯅ ꯀꯩꯅꯣ ꯇꯧꯕ ꯐꯠꯇ꯭ꯔꯥꯛꯥ ꯐꯠꯇ꯭ꯔꯥꯛꯀ ꯂꯥꯎꯕ ꯄꯣꯠꯇꯨꯗꯤ ꯑꯩꯅꯁꯨ ꯑꯃꯨꯛ ꯄꯥꯝꯗꯕ ꯍꯥꯏꯗꯤ ꯈꯤꯇꯪ ꯑꯗꯨꯝꯣꯡ ꯍꯣꯡꯖꯕ ꯍꯥꯏꯗꯤ ꯌꯥꯝ ꯀꯥ ꯍꯦꯟꯅ ꯇꯥꯡꯕꯁꯨ ꯌꯥꯝ ꯀꯥ ꯍꯦꯟꯅ ꯍꯣꯡꯈꯤꯕꯁꯨ ꯅꯠꯇꯕꯤꯗ ꯐꯤꯁꯦ ꯑꯗꯨꯝ ꯍꯥꯏꯗꯤ ꯃꯌꯥꯏ ꯋꯥꯏꯔꯞ ꯑꯣꯏꯅ ꯑꯗꯨꯝ ꯏꯟꯕ ꯌꯥꯕ ꯄꯣꯠꯁꯨ ꯂꯩꯗꯅ ꯑꯗꯨꯒꯤ ꯃꯑꯣꯡꯗꯨꯗꯁꯨ ꯑꯩꯅ ꯄꯥꯝꯕ ꯑꯩꯁꯦ ꯃꯃꯥꯡꯗ ꯍꯥꯏꯗꯤ ꯐꯤꯁꯦ ꯑꯇꯥꯡꯕ ꯑꯃ ꯑꯩꯁꯦ ꯄꯨꯁꯜꯂ ꯂꯥꯛꯑꯀꯥꯟꯁꯤꯗ ꯍꯥꯏꯗꯤ ꯑꯩꯅ ꯁꯤꯗ ꯏꯟꯕ ꯈꯣꯠꯄ ꯇꯧꯕꯁꯤꯗ ꯍꯥꯏꯗꯤ ꯑꯩꯒ ꯂꯩꯃꯤꯟꯅꯔꯤꯕ ꯃꯤꯁꯤꯅ ꯈꯪꯈ꯭ꯔꯦꯕ ꯈꯪꯈ꯭ꯔꯕꯅꯤꯅ ꯎꯈ꯭ꯔꯕꯅꯤꯅ ꯃꯥꯁꯤꯅ ꯑꯩꯒꯤ ꯐꯤꯁꯦ ꯄꯥꯝꯃꯦ ꯄꯥꯝꯃꯕꯅꯤꯅ ꯏꯟꯒꯦ ꯑꯃꯝꯇꯪ ꯋꯥꯏꯒꯦ ꯃꯊꯪꯒꯤ ꯃꯊꯪꯒꯤ ꯑꯩꯈꯣꯏꯒꯤ ꯊꯧꯔꯝ ꯑꯃ ꯊꯣꯛꯂꯛꯄꯗꯗꯤ ꯑꯩ ꯅꯪꯒꯤ ꯐꯤꯁꯦ ꯑꯝꯇꯪ ꯏꯟꯖꯒꯦ ꯐꯅꯦꯛꯁꯦ ꯑꯃꯨꯛꯇꯪ ꯁꯦꯠꯆꯒꯦꯅ ꯍꯥꯏꯔꯛꯑꯦ ꯑꯗꯣ ꯑꯩꯅ ꯀꯃꯥꯏꯅ ꯌꯥꯔꯣꯏ ꯑꯩ ꯁꯤꯗꯤ ꯌꯥꯝꯅ ꯇꯥꯡꯉꯤ ꯑꯗꯨꯗꯨꯅ ꯅꯣꯏ ꯁꯦꯠꯄ ꯍꯩꯔꯣꯏꯗꯤ ꯑꯩꯅ ꯀꯃꯥꯏꯅ ꯍꯥꯏꯅꯤ ꯑꯗꯨꯗꯨꯅ ꯑꯩꯁꯦ ꯃꯣꯏꯗ ꯁꯦꯠꯍꯜꯂꯦ ꯁꯦꯠꯍꯜꯂ ꯃꯇꯨꯡꯁꯤꯗꯅꯦ ꯐꯤꯁꯦ ꯍꯥꯏꯗꯤ ꯁꯨꯗꯦꯛ ꯅꯥꯇꯦꯛ ꯀꯩ ꯀꯩ ꯇꯧꯔꯒ ꯄꯤꯔꯛꯑꯦꯕ ꯑꯩꯅ ꯍꯥꯏꯗꯤ ꯐꯤꯁꯦ ꯆꯤ ꯇꯛꯎꯕ ꯈꯣꯠꯂꯨꯕꯁꯨ ꯍꯩꯇ꯭ꯔꯦ ꯑꯗꯨꯗꯨꯅ ꯐꯤꯁꯦ ꯋꯥꯏꯑꯦꯕ ꯃꯇꯨꯡꯗ ꯑꯃꯨꯛ ꯀꯩꯅꯣ ꯇꯧꯀꯥꯟꯗ ꯅꯧꯅ ꯍꯥꯏꯗꯤ ꯑꯃꯨꯛ ꯁꯨꯍꯟꯕ ꯅꯠꯇ꯭ꯔꯗꯤ ꯎꯄꯥꯏꯁꯦ ꯂꯩꯇꯕ ꯍꯥꯏꯇꯥꯔꯦ ꯑꯗꯩꯗꯤ ꯐꯅꯦꯛꯇꯨꯁꯨ ꯍꯥꯏꯗꯤ ꯈꯔ ꯁꯦꯒꯥꯏꯔꯒ ꯄꯤꯔꯛꯄ ꯍꯥꯏꯇꯥꯔꯦ ꯑꯗꯨꯗ ꯁꯨꯝ ꯇꯥꯡꯕꯅꯤꯅ ꯅꯨꯡꯉꯥꯏꯖꯗ ꯗꯦꯗꯅ ꯑꯗꯨꯗꯨꯅ ꯑꯩꯁꯤꯅ ꯍꯥꯏꯗꯤ ꯍꯥꯏꯗꯤ ꯌꯥꯝ ꯀꯥ ꯍꯦꯟꯅꯁꯨ ꯇꯥꯡꯗꯕ ꯌꯥꯝ ꯀꯥ ꯍꯦꯟꯅ ꯍꯣꯡꯃꯜꯂꯁꯨ ꯍꯥꯏꯗꯤ ꯐꯤꯁꯦ ꯑꯩꯅ ꯍꯥꯏꯗꯤ ꯐꯠꯇ꯭ꯔꯥ ꯐꯠꯇ꯭ꯔꯥ ꯂꯥꯎꯕ ꯑꯃ ꯑꯩ ꯃꯃꯥꯡꯗꯅꯦ ꯅꯪꯉꯣꯟꯗ ꯇꯥꯟꯅꯔꯝꯗꯕꯤꯗ ꯑꯩꯁꯦ ꯃꯃꯥꯡꯗ ꯐꯤ ꯑꯃ ꯂꯩꯔꯨꯔꯦꯕ ꯐꯅꯦꯛ ꯑꯃ ꯐꯅꯦꯛꯁꯦ ꯍꯥꯏꯗꯤ ꯗꯤꯅꯦ ꯑꯩꯅ ꯐꯣꯟ ꯀꯩꯅꯣꯗꯒꯤ ꯍꯥꯏꯗꯤ ꯃꯤꯅ ꯊꯥꯒꯠꯅꯔꯛꯄꯁꯤꯗ ꯌꯦꯡꯕꯁꯤꯗ ꯑꯩꯁꯤꯅ ꯎꯕꯁꯤꯗꯅꯦ ꯐꯖꯩꯌꯦꯅ ꯈꯜꯂꯒ ꯂꯩꯕꯁꯦ ꯐꯠꯇ꯭ꯔꯥꯛ ꯐꯠꯇ꯭ꯔꯥꯛ ꯂꯥꯎꯔꯒ ꯌꯥꯝꯅ ꯏꯁꯥꯗ ꯁꯦꯠꯄꯗꯕꯨ ꯑꯣꯏꯔꯣ ꯐꯤꯕꯝ ꯑꯃ ꯏꯆꯥ ꯆꯥꯗꯕꯩ ꯇꯥꯏꯞꯇ ꯇꯧꯕ ꯍꯥꯏꯇꯥꯔꯦ ꯑꯗꯨꯗꯨꯅ ꯑꯩꯁꯦ ꯍꯥꯏꯗꯤ ꯁꯨꯝ ꯈꯟꯒꯠꯂꯒ ꯁꯨꯝ ꯊꯤꯒꯠꯂ ꯌꯦꯡꯀꯥꯟꯗ ꯑꯩꯒꯤ ꯏꯃꯥꯟꯅꯕꯤ ꯑꯃ ꯁꯨꯃꯥꯏꯅ ꯃꯣꯏ ꯃꯃꯥꯗꯣ ꯐꯤ ꯌꯣꯟꯕꯅꯤ ꯈꯣꯠꯄꯅꯤꯁꯦ ꯑꯩ ꯁꯨꯝ ꯅꯪꯁꯦ ꯅꯤꯡꯁꯤꯡꯉꯛꯄ ꯑꯗꯨꯗꯨꯅ ꯑꯩꯁꯦ ꯅꯪꯉꯣꯟꯗ ꯍꯪꯒꯦꯅ ꯇꯧꯔꯛꯏꯅꯦ ꯑꯗꯣ ꯅꯪꯅ ꯉꯁꯥꯏ ꯑꯃ ꯃꯄꯥꯟꯗ ꯂꯩ ꯌꯥꯝ ꯃꯄꯥꯟꯗ ꯂꯩꯁ ꯁꯥꯠꯄ ꯑꯗꯗꯒꯤ ꯄꯨꯜꯂꯞ ꯁꯥꯠꯄ ꯍꯥꯏꯁꯤꯅꯗꯤ ꯍꯥꯏꯗꯤ ꯃꯄꯥꯟꯗ ꯂꯩ ꯈꯛꯇꯪ ꯁꯥꯠꯇꯕꯤꯗ ꯃꯌꯥꯏꯗꯗꯤ ꯀꯩꯝꯇ ꯍꯥꯏꯗꯤ ꯀꯩꯝ ꯌꯥꯎꯗꯕꯗꯣ ꯑꯗꯨꯒꯨꯝꯕꯁꯤꯅ ꯑꯃꯨꯛ ꯄꯩꯁꯥꯁꯦ ꯌꯥꯝꯅ ꯇꯥꯡꯕ ꯄꯣꯠ ꯑꯣꯏꯗꯣꯏꯔꯥ ꯅꯠꯇ꯭ꯔꯒ ꯍꯣꯡꯉꯤꯔꯥ
ꯍꯥꯏꯁꯦ ꯃꯄꯥꯟꯗ ꯂꯩ ꯁꯥꯠꯄ ꯍꯥꯏꯁꯦ ꯃꯌꯥꯏꯗ ꯀꯕꯣꯛꯇꯤ ꯈꯔ ꯆꯥꯏꯗꯣꯏꯅꯦꯕꯀꯣꯀꯣ ꯑꯗꯨꯒ ꯍꯥꯏꯗꯤ ꯃꯌꯥꯝ ꯆꯥꯡꯆꯠ ꯑꯣꯏꯅ ꯏꯟꯅꯕ ꯑꯗꯨꯝ ꯅꯤꯄꯥꯜ ꯃꯥꯄꯜ ꯍꯥꯏꯗꯤ ꯃꯌꯥꯏꯗꯗꯤ ꯍꯥꯏꯗꯤ ꯑꯩꯈꯣꯏ ꯃꯔꯥꯛ ꯇꯥꯏꯕꯤ ꯍꯥꯏꯔꯒ ꯂꯩꯕꯁꯤꯅ ꯂꯨꯄꯥ ꯂꯤꯁꯤꯡ ꯇꯔꯥꯒꯤ ꯃꯊꯛꯇ ꯂꯣꯏ ꯂꯥꯛꯏꯗꯅ ꯑꯗꯨꯗꯤ ꯌꯧꯔꯣꯏꯗ꯭ꯔꯤꯕꯅꯦꯕ ꯑꯩꯅ ꯍꯧꯖꯤꯛꯀꯤ ꯆꯝꯅ ꯍꯥꯏꯔꯤꯁꯤꯅ ꯍꯥꯏꯗꯤ ꯂꯩꯁꯥꯕꯤ ꯃꯆꯥꯅ ꯍꯥꯏꯗꯤ ꯍꯩꯖꯤꯡꯄꯣꯠꯀꯨꯝꯕ ꯑꯗꯒꯤ ꯃꯇꯦꯛ ꯃꯍꯥ ꯆꯠꯄꯗ ꯑꯗꯨꯝ ꯏꯟꯅꯕ ꯄꯣꯠꯄꯣ ꯍꯥꯏꯗꯤ ꯃꯄꯥꯟꯗ ꯄꯨꯁꯤꯟꯕꯩꯗꯤ ꯑꯗꯨꯝꯕꯅ ꯐꯩꯌꯦꯕ ꯃꯌꯥꯝ ꯆꯥꯎꯕ ꯍꯥꯏꯗꯤ ꯂꯤꯁꯤꯡ ꯇꯔꯥꯒ ꯍꯦꯟꯕꯗꯨꯗꯤ ꯀꯩꯗꯧꯔꯨꯏꯅꯤ ꯑꯩꯈꯣꯏꯅ ꯍꯧꯖꯤꯛ ꯆ ꯏꯜꯂꯒ ꯍꯌꯦꯡ ꯀꯣꯟꯅ ꯁꯪꯗ ꯍꯥꯏꯗꯤ ꯐꯖꯅ ꯌꯨꯝꯗ ꯂꯩꯗꯧꯀꯥꯟꯗ ꯏꯟꯕꯅ ꯐꯩꯌꯦꯕ ꯍꯣꯏ ꯑꯗꯨꯅꯦ ꯑꯇꯥꯡꯕ ꯄꯨꯁꯤꯜꯂꯒ ꯀꯩꯗꯧꯅꯤ ꯃꯣꯏ ꯃꯌꯥꯡ ꯃꯆꯥ ꯃꯩꯗꯤ ꯑꯩꯈꯣꯏꯅ ꯏꯟꯕ ꯎꯔꯗꯤꯅ ꯅꯥꯟꯒꯤꯗꯨ ꯂꯩꯔꯤꯕ꯭ꯔꯥ ꯈꯣꯠꯂꯤꯕꯥ ꯇꯧꯔꯒ ꯃꯣꯏꯗꯤ ꯁꯦꯠꯄ ꯍꯩꯕꯁꯨ ꯅꯠꯇꯦ ꯃꯣꯏꯗꯤ ꯈꯪꯗꯕꯅꯤꯅ ꯁꯨꯕ ꯆꯥꯕ ꯌꯥꯗꯦꯗꯨꯁꯨ ꯈꯪꯗꯕꯅꯤꯅ ꯃꯣꯏꯗꯤ ꯀꯣꯛ ꯁꯨꯔꯒ ꯄꯤꯖꯤꯜꯂꯛꯇꯣꯏꯅꯦ ꯑꯗꯨꯃꯥꯏꯅ ꯇꯧꯔꯛꯕꯒꯤ ꯍꯥꯏꯗꯤ ꯃꯌꯥꯡ ꯃꯆꯥꯅ ꯁꯨꯃꯥꯏꯅ ꯋꯥꯏꯔꯨꯔꯒ ꯁꯨꯃꯥꯏꯅ ꯇꯧꯔꯦ ꯈꯣꯠꯂꯦꯅ ꯁꯦꯝꯗꯣꯛꯄꯤꯌꯣ ꯈꯣꯠꯄꯤꯌꯣꯅꯁꯨ ꯃꯌꯥꯝ ꯂꯥꯛꯑꯦ ꯑꯩꯈꯣꯏ ꯃꯥꯗꯁꯨ ꯍꯥꯏꯗꯤ ꯃꯣꯏꯗꯤ ꯑꯩꯈꯣꯏꯅ ꯁꯨꯕ ꯌꯥꯗꯦ ꯈꯣꯠꯇꯦ ꯗꯨꯁꯨ ꯊꯥꯖꯗ꯭ꯔꯤꯕꯅꯤ ꯗꯅ ꯐꯤ ꯍꯥꯏꯗꯤ ꯁꯨꯕ ꯌꯥꯗꯦ ꯗꯨꯗꯤ ꯀꯅꯥ ꯊꯥꯖꯅꯤ ꯃꯣꯏꯗꯤ ꯈꯪꯕꯣꯟꯗꯦ ꯍꯥꯏꯗꯤ ꯄꯨꯛꯐꯠꯇꯕꯒꯤ ꯄꯤꯅꯤꯡꯗꯕ ꯃꯥꯟꯗꯣꯏꯅꯦ ꯑꯗꯨꯅꯅꯦ ꯍꯥꯏꯗꯤ ꯌꯥꯝ ꯍꯣꯡꯕ ꯅꯠꯇꯕ ꯑꯗꯨꯃꯥꯏꯅ ꯂꯤꯁꯤꯡ ꯇꯔꯦꯠ ꯅꯤꯄꯥꯟ ꯄꯤꯕꯗꯣ ꯑꯗꯨꯃꯥꯏꯅ ꯇꯧꯁꯦ ꯑꯗꯨꯝꯕꯗ ꯁꯨꯝ ꯐꯖ ꯐꯖꯕ ꯂꯥꯛꯄꯅꯤꯗ ꯍꯥꯏꯗꯤ ꯅꯪꯅ ꯐꯣꯟꯗꯒꯤ ꯊꯥꯒꯠꯂꯒ ꯂꯩꯔꯨꯅ ꯍꯥꯏꯗꯣ ꯍꯥꯏꯗꯤ ꯃꯤꯠꯅ ꯈꯣꯡꯅ ꯎꯕꯅ ꯐꯩꯗꯅ ꯐꯤ ꯍꯥꯏꯁꯤꯗꯤ ꯍꯥꯏꯗꯤ ꯄꯣꯠꯇꯨꯒꯤ ꯍꯥꯏꯗꯤ ꯚꯦꯂꯨꯗꯣ ꯍꯥꯏꯗꯤ ꯐꯗꯥꯛ ꯐꯗꯥꯛ ꯂꯥꯎꯔꯝꯃꯦ ꯍꯥꯏꯗꯣ ꯄꯣꯠꯇꯨ ꯃꯁꯛꯇꯨ ꯀꯃꯥꯏꯅ ꯇꯧꯔꯤꯅꯣ ꯃꯆꯨ ꯃꯃꯦꯟ ꯕꯨ ꯑꯣꯏꯔꯣ ꯍꯥꯏꯗꯤ ꯍꯌꯦꯡ ꯇꯨꯡꯕꯥꯎ ꯏꯟꯗꯣꯕ ꯄꯣꯠꯅꯤꯅ ꯍꯥꯏꯗꯤ ꯐꯖꯅ ꯌꯦꯡꯉ ꯈꯣꯠꯂꯒ ꯃꯤꯅ ꯎꯕꯗꯅ ꯂꯩꯕꯅ ꯐꯩꯌꯦ ꯃꯇꯨꯡꯗꯩꯗꯤ ꯑꯗꯨꯃꯥꯏꯅ ꯇꯧꯔꯨꯅꯣ ꯑꯗꯨ ꯅꯪꯅ ꯄꯥꯝꯕ ꯈꯣꯠꯄꯗꯨ ꯐꯣꯟꯗꯕꯨ ꯑꯣꯏꯔꯣ ꯎꯝ ꯊꯥꯔꯑꯣ ꯑꯩꯉꯣꯟꯗ ꯁꯤꯁꯤ ꯀꯔꯝꯕꯅꯣ ꯈꯣꯠꯄꯅꯣ ꯇꯧꯔꯒ ꯁꯛꯇꯨ ꯆꯨ ꯇꯨ ꯎꯅꯔꯒ ꯐꯖꯅ ꯂꯧꯕꯅ ꯐꯩꯗꯅ ꯑꯗꯨꯃꯥꯏꯅ ꯇꯧꯁꯦ ꯑꯗꯨ ꯅꯪ ꯑꯗꯨꯝ ꯌꯦꯡꯉꯣ ꯅꯪꯅꯁꯨ ꯍꯥꯏꯗꯤ ꯄꯥꯝꯕꯗꯨ ꯃꯆꯨꯕꯨ ꯑꯣꯏꯔꯣ ꯅꯪ ꯑꯌꯥꯛꯄꯒꯨꯝꯕ ꯄꯥꯝꯕ꯭ꯔꯣ ꯅꯠꯇ꯭ꯔꯒ ꯃꯆꯨꯁꯦ ꯈꯔ ꯑꯏꯪꯕ ꯄꯥꯝꯕ꯭ꯔꯣ
ꯑꯩꯁꯦ ꯐꯤꯖꯦ ꯑꯅꯤ ꯂꯧꯒꯦ ꯇꯧꯕꯅꯦꯕ ꯅꯪꯉꯣꯟꯗꯒꯤ ꯑꯃꯅ ꯑꯩꯅ ꯍꯥꯏꯕꯗꯣ ꯃꯄꯥꯟꯗ ꯄꯨꯁꯟꯅꯕꯅꯦꯅ ꯑꯃꯅ ꯑꯩꯖꯦ ꯁꯤꯗ ꯂꯨꯍꯣꯡꯕ ꯑꯃ ꯂꯩꯌꯦꯕ ꯑꯗꯨꯗꯨꯅ ꯑꯗꯨꯝ ꯌꯥꯔꯤꯉꯩ ꯑꯗꯨꯗꯤ ꯇꯥꯡꯒꯦꯔꯥ ꯀꯅꯣ ꯇꯧꯒꯦꯔꯥ ꯑꯗꯨꯝ ꯅꯪꯅ ꯐꯖꯕꯗ ꯈꯜꯂꯣ ꯍꯥꯏꯗꯤ ꯐꯤꯗꯣꯀꯣ ꯑꯩ ꯈꯪꯉꯔꯣꯏ ꯑꯗꯨꯗꯨꯅ ꯅꯪꯅ ꯈꯔ ꯑꯩꯉꯣꯟꯗ ꯄꯣꯠ ꯆꯩꯁꯤꯡꯗꯣ ꯑꯩꯉꯣꯟꯗ ꯈꯔ ꯌꯦꯡꯍꯜꯂꯣ ꯑꯗꯨꯏ ꯃꯇꯨꯡꯖꯤꯗ ꯑꯩꯁꯦ ꯅꯪꯉꯣꯟꯗ ꯑꯃꯨꯛ ꯄꯥꯎꯖꯦ ꯐꯥꯎꯔꯛꯑꯒꯦ ꯑꯗꯣ ꯑꯩꯁꯦ ꯊꯝꯃꯒꯦꯀꯣ꯫